ꯍꯜꯂꯣ
ꯀꯩꯗꯧꯔꯤꯅꯣ
ꯍꯤꯞꯀ ꯂꯩꯔꯤꯌꯦ ꯍꯤꯞꯄ ꯂꯩꯔꯤꯌꯦ
ꯅꯨꯡꯉꯥꯏꯌꯦꯀꯣ ꯃꯤꯗꯤ ꯍꯤꯞꯄꯒ ꯂꯩꯕꯅꯤꯅ
ꯅꯨꯡꯉꯥꯏꯇꯦ ꯀꯔꯤꯁꯨ ꯇꯧꯅꯤꯡꯉꯥꯏ ꯂꯩꯇꯕꯅꯦꯅ ꯑꯗꯨꯝ ꯍꯤꯞ ꯆꯥꯛ ꯏꯟꯁꯥꯡ ꯊꯣꯡꯔꯕꯣ
ꯊꯣꯡꯗ꯭ꯔꯤ ꯍꯧꯖꯤꯛꯈꯛ ꯏꯆꯦ ꯈꯣꯏꯅꯤ ꯑꯩꯈꯣꯏꯅꯤꯗꯣ ꯒ꯭ꯌꯥꯁ ꯊꯣꯡꯗꯕ ꯀꯨꯏꯔꯦ ꯊꯥ ꯃꯔꯤ ꯃꯉꯥ ꯐꯥꯖꯤꯜꯂꯛꯑꯦꯕꯀꯣ
ꯀꯔꯤꯗ ꯆꯥꯔꯕꯅꯣꯏ ꯑꯅꯤꯗꯤ ꯑꯗꯨꯗꯤ
ꯑꯗꯨ ꯏꯂꯦꯛꯇ꯭ꯔꯤꯛꯇꯒꯤ ꯊꯣꯡꯒ ꯆꯥꯕꯅꯦꯕ ꯑꯗꯣ ꯉꯁꯤꯁꯦ ꯀꯅꯣ ꯒ꯭ꯌꯥꯁ ꯂꯧꯔꯨꯁꯦ ꯍꯥꯏꯅ ꯃꯈꯥꯗ ꯆꯠꯂꯒ ꯑꯗꯨ ꯒ꯭ꯌꯥꯁ ꯄꯨꯔꯛꯀꯗꯧꯕ ꯅꯨꯞ ꯅꯨꯄꯥꯗꯣ ꯉꯥꯏꯕ ꯌꯥꯕ ꯃꯈꯩ ꯉꯥꯏꯔꯦ ꯍꯧꯖꯤꯛ ꯈꯛ ꯄꯨꯔꯛꯑꯒ ꯄꯣꯊꯥꯔꯤꯅꯦ ꯑꯃꯨꯛ ꯋꯥꯕꯁꯤꯗꯤ ꯅꯪꯒꯤ
ꯑꯩꯅ ꯖꯨꯟ ꯀꯔꯤ ꯍꯥꯏꯕ꯭ꯔꯣꯖꯦꯟꯕꯨꯝ ꯍꯥꯏꯕ꯭ꯔꯥ ꯑꯗꯨ ꯑꯗꯨ
ꯆꯥꯔꯤꯔꯣ ꯀꯃꯥꯏꯅ ꯇꯧꯔꯤꯔꯣ
ꯀꯥꯡꯁꯣꯏ ꯊꯣꯡꯅ ꯀꯥꯡꯁꯣꯏ ꯊꯣꯡꯅ ꯊꯝꯈ꯭ꯔꯕꯅꯦ
ꯆꯥꯛ ꯏꯟꯁꯥꯡ ꯂꯣꯏꯔꯕꯣ ꯅꯪ
ꯂꯣꯏꯔꯦ ꯉꯁꯥꯏꯅ ꯀꯔꯤꯁꯨ ꯇꯧꯅꯤꯡꯉꯥꯏ ꯂꯩꯇꯦ ꯑꯗꯨꯝ ꯍꯣꯏ
ꯅꯪꯒꯤ ꯅꯆꯥ ꯅꯨꯄꯤꯗꯤ
ꯃꯥ ꯃꯆꯦꯒ ꯀꯣꯏꯕ ꯆꯠꯈꯤꯌꯦ
ꯑꯗꯗꯤ ꯊꯣꯡ ꯊꯤꯡꯉ ꯂꯩꯌꯣ
ꯑꯁ
ꯑꯗꯨꯅꯤ ꯃꯥ ꯂꯥꯛꯑꯗꯤ ꯅꯪ ꯋꯥꯔꯅꯦꯕ ꯂꯥꯡꯕꯅꯤꯅ ꯑꯉꯥꯡꯗꯣ ꯊꯤꯡꯉꯣ
ꯑꯗꯨꯅꯤ ꯊꯤꯡꯉꯦ ꯊꯤꯡꯉꯦ ꯅꯣꯏꯗꯤ ꯀꯔꯤ ꯀꯔꯤ ꯃꯊꯦꯜ ꯆꯥꯔꯒ ꯂꯩꯕ꯭ꯔꯣ ꯍꯧꯖꯤꯛꯀꯥꯟꯗꯤ
ꯑꯩꯈꯣꯏꯅꯤ ꯆꯥꯅꯤꯉꯥꯏ ꯂꯩꯇꯕꯒꯤ ꯎꯝ ꯍꯧꯖꯤꯛꯀꯥꯟꯁꯦ ꯈꯥꯝꯃꯦꯟꯒꯨꯝꯕ ꯑꯂꯨꯒꯨꯝꯕ ꯑꯗꯨꯒ ꯍꯥꯏ ꯑꯇꯣꯞꯄ ꯏꯟꯁꯥꯡꯗꯤ ꯍꯦꯟꯅ ꯍꯥꯎꯕ ꯂꯩꯇꯗ ꯑꯗꯨꯝ ꯆꯥꯔ ꯂꯩꯌꯦ
ꯎꯁꯣꯏꯒꯨꯝꯕꯗꯤ ꯆꯥꯅꯤꯡꯉꯦ ꯐꯪꯗꯕꯅꯤꯅ
ꯐꯪꯗꯕ꯭ꯔꯣ ꯅꯣꯏ
ꯐꯪꯗꯦ ꯐꯪꯗꯤ ꯐꯪꯉꯦ ꯑꯗꯨꯕꯨ ꯌꯥꯝ ꯇꯥꯡꯃꯟꯕꯒꯤ ꯀꯅꯥ ꯆꯥꯕ ꯉꯝꯒꯦꯔꯣ
ꯑꯩꯈꯣꯏꯗꯤ ꯑꯥ ꯌꯥꯡꯈꯩꯒꯤ ꯑꯍꯨꯝꯒꯨꯝꯕ ꯄꯤꯌꯦꯕꯀꯣ
ꯑꯁ ꯅꯨꯡꯉꯥꯏꯌꯦ ꯑꯗꯨꯗꯤ ꯆꯥꯎꯕ꯭ꯔꯥ ꯄꯤꯛꯄ꯭ꯔꯥ
ꯆꯥꯎꯋꯦ ꯑꯩꯈꯣꯏꯅꯤ ꯑꯃꯔꯛꯇ ꯆꯥꯕ ꯉꯝꯗꯦ ꯑꯅꯤꯔꯛ ꯑꯍꯨꯝꯂꯛ ꯆꯥꯏ
ꯑꯁ ꯅꯨꯡꯉꯥꯏꯌꯦ ꯑꯁꯤꯗꯗꯤ ꯑꯁ ꯌꯥꯝ ꯇꯥꯡꯕꯅꯅ ꯑꯈꯣꯏ ꯆꯥꯕ ꯐꯪꯗꯕꯅꯦ ꯅꯍꯥꯟꯗꯤ ꯑꯌꯨꯛꯇ ꯌꯣꯜ ꯌꯣꯜꯂꯒ ꯂꯥꯛꯄꯅꯦ ꯑꯩꯗꯤ ꯈꯪꯗꯕ ꯃꯣꯏ ꯑꯩꯗꯤ ꯍꯧꯒꯠꯇ꯭ꯔꯤꯕ ꯃꯣꯏꯅ ꯍꯥꯏꯌꯦꯕ ꯈꯣꯏ ꯂꯩꯃꯤꯟꯅꯕꯤꯁꯦ ꯃꯩꯔꯤ ꯂꯛ ꯂꯧꯔꯒ ꯆꯥꯕ ꯃꯥꯜꯂꯦ
ꯉꯁꯤꯁꯦ ꯑ ꯃꯈꯥ ꯈꯣꯏꯅꯤ ꯆꯦ ꯈꯣꯏꯅꯤꯗꯣ
ꯎꯝ
ꯢꯟꯁꯥꯡ ꯂꯩꯕ ꯂꯩꯔꯒ ꯍꯜꯂꯛꯁꯤꯔꯥ ꯍꯥꯏꯅ ꯆꯠꯄ ꯑꯗꯣ ꯏꯟꯁꯥꯡ ꯂꯩꯕꯗꯨꯁꯨ ꯇꯟ ꯒ꯭ꯌꯥꯁ ꯄꯨꯔꯛꯈ꯭ꯔꯛꯄꯒꯤ ꯍꯔꯥꯎꯃꯟꯕꯒꯤ ꯂꯩꯗꯕꯤꯗ ꯌꯨꯝꯗ ꯑꯃꯨꯛ ꯍꯜꯂꯛꯑꯦ
ꯑꯁ
ꯅꯣꯏꯗꯤ ꯆꯥꯛ ꯍꯦꯟꯖꯥꯡ ꯉꯟꯅ ꯂꯣꯏꯌꯦꯅ ꯅꯨꯡꯉꯥꯏꯌꯦꯅꯦ
ꯑꯁ ꯃꯤ ꯆꯛ ꯆꯔꯥ ꯋꯥꯟꯗꯕꯁꯨ ꯂꯩꯕꯅꯤꯅ ꯀꯣ ꯑꯗꯣ ꯉꯟꯅ ꯆꯥꯁꯦꯅ ꯊꯣꯡ ꯃꯣꯏ ꯃꯥꯒꯤ ꯃꯥ ꯃꯥꯒꯤ ꯃꯥꯒꯤ ꯊꯕꯛ ꯆꯠꯅꯔꯦꯗꯥ ꯑꯇꯩꯅ ꯃꯥ ꯃꯥꯒꯤ ꯔꯨꯝ ꯔꯨꯝꯗ ꯍꯤꯞꯄ ꯂꯩꯔꯤ ꯒꯦꯝ ꯁ꯭ꯅꯥꯕ ꯂꯩꯔꯤ
ꯑꯣ ꯅꯨꯡꯉꯥꯢꯔꯦꯅꯦ ꯅꯣꯏꯁꯨ ꯗꯨꯗꯤ
ꯍꯧꯖꯤꯛꯇꯤ ꯐ꯭ꯔꯤꯅꯦ ꯑꯩꯗꯤ ꯍꯣꯏ ꯅꯪꯗꯤ ꯀꯔꯤ ꯀꯔꯤ ꯍꯣꯅꯕ꯭ꯔꯣ ꯍꯧꯖꯤꯀꯥꯟꯖꯤ
ꯍꯧꯖꯤꯛꯀꯥꯟꯁꯤ ꯑꯩꯅ ꯍꯣꯠꯅꯔꯤꯕ ꯊꯕꯛꯁꯦ ꯇꯨꯝꯕꯒ ꯆꯥꯕꯒ ꯍꯧꯒꯠꯂꯒ ꯑꯗꯨꯃꯥꯏꯟ ꯇꯧꯔ ꯂꯩꯔꯦ ꯑꯇꯣꯞꯄꯗꯤ ꯀꯥ ꯍꯦꯟꯅ ꯋꯥꯗꯦ
ꯌꯥꯝ ꯌꯥꯝ ꯆꯥꯒꯅꯨꯀꯣ ꯁꯤꯟꯇꯦꯁ ꯑꯣꯜꯂꯝꯒꯥꯅꯤꯀꯣ
ꯑꯩꯁꯦ ꯌꯝ ꯆꯥꯖꯨ ꯆꯥꯗꯦ ꯊꯛꯁꯨ ꯊꯛꯇꯦ ꯑꯩ ꯂꯣꯛ ꯈꯨꯋꯦꯕꯀꯣ ꯂꯣꯛ ꯇꯧꯋꯦꯕ ꯍꯧꯖꯤꯛꯀꯥꯟꯖꯦ ꯑꯗꯨ ꯀꯤ ꯍꯣꯏ ꯑꯗꯨꯃꯥꯏꯟ ꯇꯧꯕꯒꯤ ꯑꯁ ꯑꯩ ꯍꯧꯖꯤꯛ ꯈꯛꯅꯦ ꯉꯁꯤꯒꯤ ꯐꯣꯟ ꯄꯥꯏꯔꯤ ꯉꯁꯥꯏꯗꯩ ꯍꯤꯞꯄ ꯇꯨꯝꯃꯒ ꯂꯩꯕꯅꯦ
ꯑꯩ ꯑꯥ ꯉꯁꯤꯁꯦ ꯁꯥꯃꯟꯕꯒꯤ ꯂꯣꯏꯔꯦ ꯅꯣꯡꯖꯨ ꯆꯨꯗꯦ ꯅꯨꯡꯁꯥꯁꯨ ꯊꯣꯛꯇꯦ ꯀ꯭ꯔꯤ ꯍꯥꯏꯁꯤꯔꯥ
ꯑꯗꯨ ꯐꯥꯔꯦ ꯑꯈꯣꯏꯗꯤ ꯀꯔꯤꯔꯣ ꯁꯥꯕꯗꯣ ꯑꯦ ꯁꯥꯕꯗꯣ ꯍꯥꯏꯌꯦ ꯁꯣꯏꯔꯦꯅꯦꯍꯦ ꯅꯣꯡ ꯆꯨꯕꯗꯣ ꯅꯣꯡ ꯆꯨꯕꯗꯣ ꯈꯪꯕ꯭ꯔꯥ
ꯑꯣ ꯑꯥ ꯉꯁꯤꯗꯤ ꯅꯣꯡ ꯆꯨꯗ꯭ꯔꯦ ꯑꯗꯨ ꯉꯔꯥꯡꯒ ꯑꯗꯨ ꯆꯨꯕꯅꯦ ꯉꯁꯤꯗꯤ ꯈꯔꯅꯤ ꯈꯔꯗꯤ ꯐꯔꯦꯗ ꯅꯨꯡꯁꯥ ꯊꯣꯛꯅꯤꯡꯗꯕꯒꯨꯝ ꯊꯣꯛꯅꯤꯡꯒꯝ ꯑꯗꯨꯝ ꯂꯩꯔꯦ ꯑꯗꯣ ꯐꯤꯁꯨ ꯀꯪꯗꯕꯅꯤꯅ ꯈ꯭ꯔꯥꯗꯤ ꯗ꯭ꯔꯥꯏꯔ ꯇꯧꯔꯕꯅꯦꯕ ꯑꯗꯨ ꯗ꯭ꯔꯥꯏꯌꯔ ꯇꯧꯔꯁꯨ ꯀꯝꯐꯣꯔꯠ ꯍꯥꯞꯇꯕꯦꯅꯦꯅ ꯅꯝꯊꯤꯕꯅꯦꯕ ꯑꯃꯨꯛ ꯑꯥ ꯁꯨꯁꯤꯔꯥ ꯈꯪꯗꯦ
ꯍꯧꯖꯤꯛꯀꯥꯟ ꯅꯍꯥꯟ ꯏꯆꯦ ꯃꯊꯟꯗ ꯂꯩꯕ ꯀꯥꯟꯗꯗꯤ ꯁꯤ ꯃꯄꯨꯗꯣ
ꯎꯝ
ꯃꯊꯛꯇꯥ ꯐꯤ ꯐꯥꯎꯕ ꯈꯣꯠꯄ ꯀꯔꯤꯝꯇꯥ ꯍꯥꯏꯗꯦ ꯍꯥꯏꯌꯦꯕ
ꯎꯝ
ꯅꯍꯥꯟ ꯑꯩꯅ ꯐꯤ ꯐꯧ ꯈꯣꯏꯗꯤ ꯑꯗꯨꯝ ꯐꯤ ꯐꯥꯎꯕꯒꯤ ꯑꯗꯨ ꯌꯨꯝꯕꯨꯒꯤ ꯃꯄꯨꯗꯣ
ꯎꯝ
ꯐꯤꯗꯣ ꯃꯥ ꯃꯊꯛꯇꯥ ꯐꯧꯔꯅꯨ ꯃꯈꯥꯗ ꯐꯧꯔꯣ ꯍꯥꯏꯌꯦꯕꯀꯣ ꯗꯣ ꯃꯈꯥꯗꯥꯁꯦ ꯍꯧꯖꯤꯛꯀꯥꯟꯖꯦ ꯑꯩꯈꯣꯏꯔꯣꯝꯖꯦ ꯅꯣꯡ ꯌꯥꯝ ꯆꯨꯔꯦ ꯏꯁꯤꯡ ꯌꯥꯝ ꯆꯥꯎꯅꯩꯌꯦꯕ ꯑꯗꯣ ꯃꯛ ꯈꯥꯗ ꯁꯨꯔꯒꯥꯗꯤ ꯀꯪꯗ꯭ꯔꯥꯗꯤ ꯊꯝꯐꯝ ꯂꯩꯇꯕ
ꯎꯝ
ꯑꯗꯨꯒꯤ ꯑꯩꯈꯣꯏꯒꯤ ꯐꯤꯔꯣꯜꯁꯦ ꯄꯩꯔꯒ ꯊꯝꯃꯤꯅꯦ ꯁꯨꯕꯁꯨ ꯌꯥꯗ ꯁꯨꯔꯁꯨ ꯐꯧꯐꯝ ꯂꯩꯇꯕꯅꯤꯅꯀꯣ
ꯎꯝ ꯑꯈꯣꯏꯖꯨ ꯑꯗꯨꯃꯥꯏꯟ ꯇꯧꯋꯦ ꯑꯩꯈꯣꯏꯁꯨ ꯑꯞ ꯏꯇꯤꯌꯥꯔꯗꯀꯣ ꯕꯟꯗꯜ ꯕꯟꯗꯜ ꯎꯝ ꯃꯥ ꯃꯥꯒꯤ ꯃꯥꯒꯤ ꯔꯨꯝ ꯃꯅꯥꯛꯇꯥ ꯂꯣꯏꯅ ꯕꯟꯗꯜ ꯕꯟꯗꯜ ꯑꯗꯨꯝ ꯐꯥꯎꯔ ꯂꯩꯕꯅꯦ
ꯈꯣꯏꯗꯤ ꯐꯧꯐꯝ ꯂꯩꯇꯦꯕ ꯐꯧꯐꯝ ꯍꯥꯏꯕꯕꯨ ꯑꯗꯨꯝ ꯃꯈꯥ ꯃꯈꯥꯗꯗꯤ ꯑꯗꯨꯝ ꯎꯝ ꯐꯤ ꯐꯧꯕꯝꯗꯤ ꯂꯩꯌꯦꯕ ꯑꯗꯨ ꯅꯣꯡ ꯆꯨꯔꯗꯤ ꯐꯧ ꯌꯨꯞ ꯌꯨꯝ ꯃꯅꯨꯡꯗꯣ ꯏꯆꯦ ꯈꯣꯏꯅꯤꯅ ꯑꯗꯨ ꯌꯨꯝꯗꯥꯁꯨ ꯄꯤꯛꯑꯦꯕꯀꯣ ꯇꯥꯕ꯭ꯔꯣ ꯑꯗꯨ ꯄꯤꯛꯄꯅꯤꯅ ꯊꯝꯐꯝ ꯂꯩꯇꯦꯕ ꯀꯪꯉꯒ ꯊꯝꯕꯗꯣ
ꯎꯝ ꯑꯈꯣꯏꯁꯨ ꯇꯧꯔꯁꯨ ꯈꯪꯗꯦ ꯃꯤꯁꯨ ꯑꯁ ꯐꯤꯁꯨꯨꯅꯤꯡꯕꯅ ꯍꯣꯏ ꯃꯥꯒꯤ ꯎꯝ ꯎꯝ ꯊꯕꯛ ꯆꯠꯄꯅꯦꯅ ꯁꯨꯗ꯭ꯔꯁꯨ ꯌꯥꯗꯕꯅꯦꯅꯀꯣ ꯃꯤꯌꯥꯟ ꯂꯣꯏꯅ ꯁꯨꯃꯤꯟꯅꯔꯒ ꯃꯐꯝ ꯂꯩꯇꯕꯅꯤꯅ ꯃꯥꯒꯤ ꯃꯥꯒꯤ ꯊꯣꯡꯒꯥꯟꯗ ꯄꯩ ꯁꯤꯜꯂꯒ ꯊꯝ ꯃꯥꯜꯂꯦ ꯑꯗꯨ ꯅꯝꯊꯤꯕ ꯍꯧꯔꯦ ꯑꯞ ꯏꯁꯇꯤꯔ ꯀꯥꯔꯗꯤ ꯎꯝ ꯐꯤꯒꯤ ꯃꯅꯝꯅ ꯃꯔꯣꯜ ꯑꯃ
ꯑꯣ ꯇꯧꯕꯅꯦ ꯅꯣꯡꯃꯁꯨ
ꯅꯣꯡ ꯆꯨꯔꯗꯤ ꯃꯈꯥ ꯂꯩꯕꯗꯣ ꯅꯨꯡꯉꯥꯏꯇꯦ ꯃꯊꯛ ꯂꯩꯕꯗꯤ ꯈꯔ ꯅꯨꯡꯉꯥꯏꯌꯦꯕ
ꯇꯥꯕ꯭ꯔꯣ
ꯍꯣꯏ ꯇꯥꯏꯌꯦ
ꯑꯩꯈꯣꯏꯒꯤꯐꯥꯎ ꯑꯗꯨꯃꯥꯏꯅ ꯇꯧꯋꯦꯕ ꯍꯥꯏꯗꯤ ꯐꯥꯎꯕꯗꯣ ꯑꯗꯣ ꯎꯝ ꯅꯍꯥꯟꯗꯤ ꯃꯊꯛꯇ ꯊꯝꯕꯒꯤ ꯎꯝ ꯑꯗꯣ ꯅꯨꯡꯁꯤꯁꯨ ꯍꯦꯟꯅ ꯂꯥꯛꯑꯦꯕ ꯃꯊꯛ ꯑꯣꯏꯕꯒꯤꯀꯣ ꯑꯗꯣ ꯃꯈꯥꯗ ꯅꯨꯡꯁꯤꯠ ꯃꯈꯥ ꯈꯛ ꯁꯤꯠꯄꯗꯨꯅꯤꯅ ꯑꯗꯨ ꯑꯣ ꯎ ꯄꯥꯝꯕꯤꯒꯨꯝꯕꯁꯨ ꯌꯥꯝꯗꯦꯕ ꯃꯈꯥꯔꯣꯝꯁꯦ
ꯎꯝ
ꯑꯗꯨ ꯃꯊꯛꯔꯣꯝꯗꯤ ꯃꯊꯛꯇ ꯂꯩꯕꯅꯤꯅ ꯅꯨꯡꯁꯤꯠ ꯂꯥꯛꯄꯁꯨ ꯃꯊꯛꯇ ꯑꯗꯨꯝ ꯍꯨꯝꯃꯦꯅ
ꯎꯝ
ꯑꯗꯨꯔꯣꯝꯒꯤ ꯑꯣꯏꯔꯗꯤ ꯌꯥꯝ ꯐꯩꯌꯦꯕ ꯌꯥꯝ ꯀꯥꯟꯅꯩꯌꯦꯕ ꯑꯗꯨꯒꯤ
ꯑꯁ ꯍꯧꯖꯤꯛꯀꯥꯟꯗꯤ ꯐꯤ ꯐꯥꯎꯕꯁꯨ ꯅꯨꯡꯉꯥꯏꯇꯦ ꯃꯈꯥꯗ ꯀꯔꯤ ꯍꯥꯏꯕꯗꯤ ꯇꯤꯂꯥꯏ ꯀꯣꯝꯕꯤꯗꯣ ꯌꯥꯝ ꯃꯟꯕꯒꯤꯀꯣ ꯍꯧꯖꯤꯛꯀꯥꯟꯗꯤ ꯑꯁ ꯑꯁ ꯑꯃ ꯆꯨꯔꯗꯤ ꯂꯣꯏꯅ ꯍꯥꯀꯠꯆꯕꯅꯦꯕ
ꯇꯧꯋꯦ ꯍꯣꯏ ꯑꯗꯨꯕꯨ ꯅꯍꯥꯟ ꯑꯩꯅ ꯅꯣꯏ ꯂꯩꯀꯥꯏꯗ ꯂꯩꯕꯗꯣ ꯂꯩꯇꯦ ꯅꯣꯏꯅꯦꯀ ꯂꯩꯀꯥꯏꯗ ꯑꯩꯅ ꯂꯩꯕ ꯃꯇꯝꯗꯣ ꯅꯤꯡꯁꯤꯡꯉꯤꯀꯣ ꯑꯁ ꯑꯗꯨ ꯍꯣ ꯑꯩ ꯅꯣꯏꯔꯣꯝꯗ ꯅꯍꯥꯟ ꯏꯃꯥꯇꯣꯟꯒ ꯑꯩꯈꯣꯏ ꯂꯩꯕ ꯀꯥꯟꯗ ꯏꯁꯤꯡ ꯆꯥꯎꯔꯒ ꯇꯤꯜꯍꯥꯏ ꯈꯨꯨꯝꯕꯤ ꯈꯨꯠꯁꯨꯗꯣ ꯑꯩꯅ ꯑꯗꯩ
ꯑꯗꯨꯗ ꯍꯧ ꯑ ꯑꯗꯨ ꯃꯇꯝꯗ ꯍꯧꯖꯤꯛꯀꯥꯟꯁꯨ ꯑꯗꯨꯝ ꯃꯇꯝꯗꯣ ꯌꯧꯔꯕꯅꯤꯅꯀꯣ ꯐꯤ ꯑꯃ ꯑꯗꯨꯝ ꯐꯥꯎꯔꯤꯅ ꯌꯥꯝꯃꯟꯕꯅ ꯃꯔꯛ ꯃꯔꯛꯇ ꯂꯩꯔꯦ ꯑꯗꯨꯕꯨ ꯑꯩꯈꯣꯏꯅ ꯆꯦꯛ ꯁꯤꯟꯃꯟꯕꯒꯤꯀꯣ ꯆꯨꯗꯕꯅꯤꯕ ꯑꯗꯣ ꯃꯈꯥꯗꯗꯤ ꯑꯁ ꯈꯪꯗꯔꯦ ꯌꯥꯗ꯭ꯔꯦ ꯏꯔꯨꯔꯣ ꯆꯣ ꯏꯁꯤꯡꯗꯒꯤ ꯈꯔ ꯑ ꯇꯥ ꯇꯥꯔꯗꯤꯀꯣ ꯏꯁꯤꯡꯅ ꯂꯣꯏꯅ ꯆꯣꯠꯂꯤ ꯑꯗꯨꯅ ꯑꯗꯨꯒꯤ ꯃꯥ ꯑꯗꯨ ꯏꯁꯤꯡꯗ ꯏꯔꯨꯔꯦ ꯑꯗꯨ ꯍꯥꯀꯠꯆꯩꯌꯦ ꯅꯍꯥꯟꯗꯤ
ꯄꯨꯌꯥꯝꯗꯦ ꯎꯄꯥꯏ ꯂꯩꯇꯦꯍꯦ
ꯅꯍꯥꯟꯗꯤ ꯎꯝ ꯅꯟꯊꯥꯡꯋꯥꯩ ꯃꯄꯥꯜꯁꯨ ꯆꯨꯕꯒꯤ ꯍꯣꯏ
ꯎꯝ ꯄꯟꯒꯅꯨꯅꯦ
ꯍꯧꯖꯤ ꯍꯧꯖꯤꯛ ꯑꯥ ꯅꯣꯡ ꯆꯨꯌꯦꯗꯅ ꯈꯤꯇꯪ ꯅꯨꯡꯁꯥ ꯍꯦꯛ ꯊꯣꯛꯔꯗꯤ ꯌꯥꯝ ꯊꯣꯛꯇꯣꯏꯅꯦ ꯇꯤꯂꯥꯏ ꯀꯨꯝꯕꯤꯁꯦ ꯑꯗꯣ ꯑꯥꯒꯁ ꯑꯦꯄ꯭ꯔꯤꯜ ꯁꯦꯞꯇꯦꯝꯕꯔ ꯐꯥꯎ ꯂꯩꯔꯝꯒꯅꯤ ꯑꯣꯛꯇꯣꯕꯔꯗꯤ ꯎꯝ ꯈꯔ ꯍꯟꯊꯒꯅꯤ
ꯑꯗꯨ ꯂꯩ ꯂꯩꯗꯤ ꯂꯩꯕꯅꯦ ꯅꯍꯥꯟꯁꯨ ꯑꯩꯈꯣꯏ ꯔꯣꯝꯗꯣ
ꯎꯝ
ꯍꯧꯖꯤꯛ ꯑꯩꯅ ꯂꯩꯕꯗꯤ ꯇꯤꯂꯥꯏꯈꯨꯝꯕꯤ ꯌꯥꯝꯗꯤ ꯌꯥꯝꯗꯦꯕ ꯑꯗꯣ ꯀꯛꯆꯦꯡ ꯌꯥꯝꯃꯦꯕ ꯀꯛꯆꯦꯡ ꯌꯥꯝꯗꯦ ꯅꯍꯥꯟꯁꯨ ꯑꯗꯨꯝ ꯁꯦꯡꯗꯣꯛꯄꯤꯔꯁꯨ ꯀꯛꯆꯦꯡꯗꯤ ꯑꯗꯨꯝ ꯆꯦꯜꯂꯦꯕꯀꯣ
ꯅꯣꯏ ꯑꯩꯉꯣꯟꯗ ꯂꯩꯕ ꯃꯇꯝꯗꯗꯤ ꯏꯁꯤꯡ ꯏꯁꯤꯡ ꯊꯣꯡꯕ ꯀꯥꯟꯗꯀꯣ ꯅꯣꯏ ꯂꯩꯕꯝ ꯇꯜꯂꯗꯤ ꯀꯥꯡ ꯌꯥꯝꯃꯦꯗꯅ ꯍꯧꯖꯤꯛꯀꯥꯟꯗꯤ ꯀꯥꯡ ꯌꯥꯝꯗ꯭ꯔꯦ ꯍꯧꯖꯤꯛꯇꯤ ꯇꯤꯂꯥꯏ ꯀꯨꯝꯕꯤ ꯉꯥꯛꯇꯪ ꯑꯁ
ꯅꯣꯏꯒꯤ ꯂꯩꯀꯥꯏꯗꯨ ꯂꯩꯕꯕꯨꯗꯤ ꯅꯨꯡꯉꯥꯏꯌꯦꯕꯨ ꯑꯁ ꯇꯤꯂꯥꯏ ꯈꯨꯨꯝꯕꯤ ꯈꯨ ꯌꯥꯝꯗꯨꯗ ꯑꯩꯅ ꯌꯦꯡꯉꯨꯅꯦ ꯅꯨꯡꯇꯤꯒꯤꯅꯦ ꯍꯥꯒꯠꯆꯔꯛꯏꯁꯦ ꯅꯣꯏꯗ ꯍꯥꯒꯠꯆꯃꯟꯕꯒꯤ ꯍꯥꯒꯠꯆꯕꯒꯤ ꯍꯤꯗꯥꯛ ꯆꯥꯏꯗꯣ ꯅꯪ ꯅꯤꯡꯁꯤꯡꯕ꯭ꯔꯣ
ꯅꯤꯡꯁꯤꯡꯉꯦ ꯄꯥꯎꯗꯔ ꯅꯠꯇ꯭ꯔꯗꯤ ꯀꯦꯟꯗꯤ ꯄꯥꯎꯗꯔ ꯅ ꯅꯤꯇꯤ ꯑꯩꯈꯣꯏꯗꯤ ꯔꯦꯗꯤ ꯇꯧꯔ ꯂꯩꯕꯅꯦ ꯀꯦꯟꯗꯤ ꯄꯥꯎꯗꯔ ꯑꯆꯧꯕꯗꯣ
ꯑꯗꯨꯅꯤ ꯅꯣꯏꯗ ꯍꯥꯟꯅ ꯑꯩ ꯂꯩ ꯂꯩꯕ ꯀꯥꯟꯗ ꯀꯛꯆꯦꯡ ꯅꯠꯇꯦ ꯇꯤꯂꯥꯏ ꯈꯨꯨꯝꯕꯤꯅ ꯇꯧꯕꯗꯏꯩꯅ ꯍꯤꯗꯥꯛ ꯆꯥ ꯆꯥ ꯑꯗꯨ ꯅꯣꯏꯔꯣꯝꯗ ꯇꯧꯔ ꯍꯜꯂꯛꯄ ꯀꯥꯟꯗ ꯑꯩꯈꯣꯏ ꯂꯩꯀꯥꯏꯒꯤꯁꯨ ꯑꯥ ꯍꯋꯥꯏ ꯑꯁꯥꯡꯕꯗꯣ
ꯍꯣꯏ
ꯍꯣ ꯑꯩꯈꯣꯏꯒꯤ ꯃꯅꯤꯡꯗꯣ ꯍꯋꯥꯏ ꯑꯁꯥꯡꯕ ꯍꯧꯋꯦꯕ ꯑꯗꯨꯁꯨ ꯇꯦꯂꯥꯏ ꯈꯣꯝꯕꯤ ꯌꯥꯝꯃꯦꯕꯀꯣ ꯑꯩꯁꯦ ꯃꯄꯥꯟ ꯊꯣꯛꯄ ꯈꯨꯠꯇꯤꯟ ꯇꯤꯔꯥꯏꯈꯨꯝꯕꯤ ꯆꯨꯕꯒꯤ ꯍꯤꯗꯥꯛ ꯍꯤꯗꯥꯛ ꯏꯌꯥꯝꯕ ꯑꯃ ꯊꯕꯛ ꯇꯧꯕ ꯏꯌꯥꯝꯕꯗꯣ ꯃꯥꯅ ꯑꯗꯨꯝ ꯄꯨꯔꯛꯑꯒ ꯊꯝꯃꯥ ꯑꯩ ꯆꯥꯔꯤꯅꯦꯕ ꯑꯁꯁꯨ ꯑꯩ ꯇꯗꯤꯂꯥꯏꯈꯨꯝꯕꯤꯒ ꯑꯩꯗꯤ ꯌꯥ ꯌꯥꯅꯗꯦꯍꯦ
ꯑꯩꯗꯤ ꯇꯤꯂꯥꯏ ꯀꯨꯝꯕꯤ ꯎꯝ ꯄꯥ ꯑꯥ ꯄꯥꯟꯕꯅꯦ ꯑꯗꯨꯒ ꯎꯛꯁꯥ ꯆꯥꯕꯗꯣ ꯑꯗꯨꯒ ꯆꯞ ꯃꯥꯟꯅꯩꯗ ꯑꯩꯒꯤꯗꯤ
ꯑꯗꯨꯗꯤ ꯏꯆꯦꯗ ꯑꯩꯅ ꯍꯥꯏꯕ ꯏꯆꯦꯗ ꯑꯩꯅ ꯅꯪ ꯇꯤꯜꯂꯥꯏ ꯈꯣꯝꯕꯤ ꯆꯥꯔ ꯑꯗꯨꯃꯥꯏꯅ ꯇꯧꯋꯦ ꯈꯣꯠꯂꯦ ꯑꯦ ꯑꯣꯛꯁꯥ ꯆꯥꯔ ꯑꯗꯨꯥꯃꯏꯅ ꯇꯧꯋꯦ ꯈꯣꯠꯂꯦ ꯍꯥꯏꯕꯗꯣ
ꯎꯝ
ꯑꯁꯤꯗ ꯂꯩꯕ ꯏꯆꯦꯗ ꯑꯩꯅ ꯍꯥꯏꯕꯅꯦꯕ ꯅꯪꯉꯣꯟꯗ ꯅꯪ ꯑꯗꯨꯃꯥꯏꯅ ꯇꯧꯋꯦ ꯈꯣꯠꯂꯦ ꯍꯥꯏꯕ ꯑꯗꯣ ꯏꯆꯦꯗꯣ ꯈꯪꯗꯦ ꯍꯥꯏ ꯑꯦꯗꯤ ꯎꯝ ꯍꯥꯏꯗꯤ ꯃꯥ ꯅꯣꯏ ꯅꯣꯏ ꯂꯩꯔꯤꯉꯩꯗꯤ ꯑꯗꯨꯃꯥꯏꯅ ꯑꯣꯏꯗꯕꯅꯦ ꯑꯩ ꯌꯨꯝ ꯄꯥꯟꯕ ꯃꯇꯨꯡꯗꯒꯤ ꯑꯣꯏꯕ꯭ꯔꯥ ꯍꯥꯏꯅ ꯍꯥꯏꯌꯦꯕꯀꯣ ꯑꯩꯅ ꯑꯗꯨꯃꯥꯏꯅ ꯅꯠꯇꯦ ꯃꯥ ꯌꯨꯝ ꯄꯥꯗ꯭ꯔꯀꯥꯟꯗ ꯅꯍꯥꯟ ꯑꯩꯈꯣꯏꯒꯤ ꯑ ꯀꯩꯅꯣ ꯄꯨꯄꯨ ꯈꯣꯏꯗ ꯅꯪꯪꯂꯛꯑꯦꯅ ꯃꯈꯥꯒꯤ ꯄꯨꯄꯨꯗꯣ ꯃꯈꯥꯒꯤ ꯄꯨꯄꯨ ꯈꯣꯏ ꯂꯩꯕ ꯀꯥꯟꯗꯒꯤ ꯅꯪ ꯍꯥꯒꯠꯆꯒ ꯂꯩꯕ ꯅꯠꯇ꯭ꯔꯥ ꯑꯗꯨ ꯑꯩ ꯑꯗꯨ ꯃꯇꯝꯗꯒꯤ ꯒꯤ ꯑꯩ ꯅꯪꯗꯣ ꯑꯗꯨꯃꯥꯏ ꯇꯧꯋꯦ ꯍꯥꯏꯕꯅꯦꯕ
ꯎꯝ ꯑꯗꯨꯅꯇꯦ ꯑ ꯑꯈꯣꯏ ꯗꯗꯥ ꯃꯅꯥꯛꯇ ꯑꯗꯨ ꯁꯖꯤꯋꯥꯗ ꯂꯩꯕꯗꯣ
ꯑꯁ ꯅꯪ ꯖꯨ ꯕꯦꯔꯥꯅꯤ ꯍꯣꯏ
ꯑꯥ ꯑꯁ ꯍꯩꯔꯦ ꯑꯗꯨꯝ ꯑꯗꯨ ꯃꯠꯇ ꯑꯗꯨ ꯂꯩꯕ ꯃꯇꯝꯗꯁꯨ ꯑꯈꯣꯏ ꯗꯤꯗꯥꯝ ꯃꯅꯥꯛꯇ ꯂꯩꯁꯨ ꯑꯗꯨꯝ ꯅꯣꯡꯃꯆꯥ ꯆꯥꯏꯗ ꯎꯝ ꯃꯣꯏ ꯃꯣ ꯃꯃꯥꯟꯅꯕꯅꯔꯥ ꯈꯪꯗꯦ ꯃꯣꯏ ꯀ꯭ꯔꯤ ꯁꯦꯂꯦꯕ꯭ꯔꯦꯠ ꯇꯧꯕꯔꯥ ꯍꯥꯏꯕ꯭ꯔꯥ ꯈꯪꯗꯦ ꯃꯣꯏꯅ ꯄꯤꯔꯛꯄ ꯑꯩꯁꯨ ꯇꯦꯁ ꯇꯧꯒꯦꯟ ꯇꯧꯕ ꯑꯁ ꯂꯣꯏꯔꯦ ꯂꯩꯕ ꯅꯨꯡꯉꯥꯢ ꯂꯩꯕꯁꯤꯗꯤ ꯇꯤꯂꯥꯏꯒꯨꯝꯕꯤ ꯆꯨꯕꯅ ꯆꯞ ꯃꯥꯟꯅꯔꯕꯅꯦ
ꯑꯁ ꯇꯜꯂꯦ ꯍꯣꯢ ꯑꯁꯦꯡꯕ ꯑꯩ ꯅꯪꯅ ꯅꯍꯥꯟ ꯄꯣꯝꯈꯜꯂꯦ ꯍꯥꯟꯅ ꯌꯦꯡꯕ ꯆꯜꯂꯦꯅ
ꯎꯝ ꯎꯝ
ꯑꯗꯨꯒꯤ ꯋꯥꯔꯤ ꯑꯁ ꯑꯗꯨꯒꯤ ꯅꯤꯡꯁꯤꯡꯉꯒ ꯏꯅꯥꯎꯅꯨꯄꯥꯗꯨꯁꯨ ꯑꯗꯨꯒꯨꯝꯕ ꯎꯝ ꯆꯥꯕ ꯀꯥꯟꯗ ꯌꯥꯗꯕꯖꯦ ꯑꯩꯒꯤ ꯏꯅꯥꯎꯅꯨꯄꯥ ꯍꯧꯖꯤꯛ ꯀ꯭ꯂꯥꯁ ꯇꯨꯌꯦꯜꯕ ꯂꯣꯢꯕ ꯅꯨꯄꯥꯗꯣ ꯃꯥꯁꯨ ꯑꯂꯨꯒꯨꯝꯕ ꯄꯥꯏꯕ ꯌꯥꯗꯦꯕ ꯑꯥꯂꯨ ꯍꯦꯛ ꯄꯥꯏꯔꯒ ꯃꯈꯨꯠ ꯂꯣꯏꯅ ꯍꯥꯒꯠꯆꯩꯑꯕ ꯑꯗꯨ ꯆꯥꯕ ꯀꯥꯟꯗꯤ ꯀꯩꯁꯨ ꯇꯧꯗꯦ ꯍꯥꯏꯌꯦꯕꯀꯣ ꯑꯗꯨ ꯑꯂꯨꯒꯨꯝꯕ ꯄꯥꯏꯕ ꯌꯥꯗꯦꯕ ꯃꯥꯁꯦ
ꯑꯁ
ꯑꯩꯅ ꯃꯥꯅ ꯍꯥꯏꯌꯦ ꯑꯂꯨ ꯄꯥꯏꯕ ꯌꯥꯗ꯭ꯔꯒ ꯆꯥꯕ ꯌꯥꯕ ꯆꯥꯕ ꯌꯥꯕ ꯑꯦ ꯃꯤꯅꯗꯤ ꯃꯆꯤꯟ ꯊꯤ ꯍꯥꯏ
ꯇꯟꯕꯒ ꯆꯞ ꯃꯟꯅꯥꯔꯝꯒꯅꯤ ꯑꯗꯨꯗꯤ
ꯍꯣꯏꯅꯦ ꯑꯗꯨꯅꯤ ꯆꯥꯕꯗꯤ ꯌꯥꯕ ꯄꯥꯏꯕꯗꯤ ꯌꯥꯗꯕꯅꯦꯕ
ꯎꯝ
ꯅꯆꯥꯈꯣꯏꯗꯤ ꯍꯜꯂꯛꯇ꯭ꯔꯤꯕꯣ
ꯍꯜꯂꯛꯇ꯭ꯔꯤꯗ ꯍꯣꯏ
ꯑꯁ ꯅꯨꯡꯉꯥꯏꯔꯦꯅꯦ ꯑꯗꯨꯗꯤ